ꯍꯜꯂꯣꯟ ꯍꯜꯂꯣ ꯅꯪꯒꯤ ꯒꯥꯔꯤ ꯂꯩꯅꯤ ꯍꯥꯏꯕꯗꯣ ꯀꯔꯝ ꯀꯥꯟꯗꯅꯣ ꯎꯝ
ꯍꯟꯗꯤꯛ ꯊꯥ ꯁꯤꯔꯅꯤꯗꯅ ꯗꯦꯠ ꯐꯣꯔꯇꯤꯟꯗ ꯑꯣꯏꯔꯣ ꯐꯤꯐꯇꯤꯟꯗ ꯊꯥꯁꯤ ꯑꯣꯏꯗ ꯑꯣꯏꯅꯤꯗꯅ ꯑꯗꯨꯒꯤ ꯃꯇꯨꯡꯗ ꯀꯨꯇꯤ ꯌꯦꯡꯂꯨꯔꯒ ꯑꯐꯕ ꯅꯨꯃꯤꯠ ꯑꯃ ꯌꯦꯡꯉꯒ ꯂꯩꯅꯤ ꯍꯥꯏꯌꯦ ꯀꯔꯤ ꯃꯆꯨ ꯂꯩꯗꯣꯏꯅꯣ ꯀꯨꯊꯤ ꯌꯦꯡꯉꯒ ꯈꯪꯉꯅꯤꯌꯦ ꯑꯗꯨꯗꯣ ꯀꯩꯒꯥ ꯆꯥꯟꯅꯗꯣꯏꯅꯣ ꯑꯗꯣ ꯀꯩ ꯒꯥꯔꯤ ꯂꯩꯗꯣꯏꯅꯣ ꯇꯤꯚꯤꯑꯦꯁ ꯑꯣꯏꯅ ꯂꯩꯗꯧ ꯃꯥꯜꯂꯦ ꯑꯥ ꯑꯩꯈꯣꯏ ꯃꯥꯒꯤ ꯃꯤꯡꯗ ꯑꯣꯏꯅ ꯂꯩꯔꯅꯤ ꯑꯩꯉꯣꯟꯗꯗꯤ ꯒꯥꯔꯤ ꯂꯩꯕ ꯌꯥꯗꯦ ꯍꯥꯏꯕ ꯑꯩꯒꯤ ꯃꯤꯡꯗ ꯑꯣ ꯅꯪ ꯍꯣꯁꯇꯦꯜꯗꯗꯤ ꯀꯔꯝ ꯀꯟꯗꯥ ꯂꯛꯇꯣꯏꯅꯣ ꯂꯥꯛꯑꯥꯅꯤ ꯗꯥ ꯄꯥꯡꯈꯠꯂꯒ ꯑꯗꯨꯝ ꯂꯥꯛꯑꯅꯤ ꯇꯨꯏꯁꯟꯁꯨ ꯆꯠꯄꯅꯤꯅ ꯌꯨꯝꯗ ꯑꯗꯨꯝ ꯂꯩꯕꯗꯣ ꯐꯔꯝ ꯅꯪ ꯇꯨꯏꯁꯟ ꯀꯥꯏꯗꯥ ꯆꯠꯂꯤꯅꯣ
ꯑꯣ ꯀꯤꯌꯝꯒꯩ ꯑꯦꯝꯌꯨꯒꯤ ꯃꯃꯥꯡꯗꯣ ꯑꯗꯩꯩꯗ ꯀ꯭ꯂꯥꯁ ꯀꯌꯥꯅꯣ ꯑꯉꯥꯡꯗꫭ
ꯀ꯭ꯂꯥꯁ ꯋꯥꯟ ꯀꯥꯏꯌꯦ꯫
ꯀꯩ ꯏꯁ꯭ꯀꯨꯜꯗ
ꯌꯨꯅꯥꯀꯣꯗꯅꯦ ꯍꯥꯏꯌꯦ ꯅꯨꯄꯥꯅꯦ꯫ ꯌꯥꯝ ꯏꯟꯇ꯭ꯔꯣꯕꯔꯠ ꯑꯣꯏꯌꯦ ꯑꯉꯥꯡꯗꯣ ꯂꯣꯏꯅꯞꯗꯤ ꯀꯃꯥꯏ ꯇꯧꯋꯤ
ꯈꯪꯗꯦ ꯅꯣꯡꯃ ꯈꯤꯇꯪ ꯇꯧꯗꯒ ꯉꯥꯏꯔꯤꯕꯅꯤꯅ ꯌꯥꯝꯗꯤ ꯈꯪꯗꯦ ꯗꯨ ꯈꯔꯗꯤ ꯏꯟꯇ꯭ꯔꯣꯕꯔꯠ ꯑꯣꯏꯕꯒꯤ ꯇꯥꯏꯞꯇꯤ ꯇꯧꯋꯤ ꯎꯝ ꯑꯩ ꯑꯉꯥꯡꯗꯨꯁꯨ ꯀ꯭ꯂꯥꯁ ꯋꯥꯟꯅꯦ ꯄꯤ ꯑꯩꯒꯤ ꯀꯩ ꯏꯁ꯭ꯀꯨꯜꯒꯤ ꯀꯦꯊꯂꯤꯛ ꯀꯤꯅꯦ ꯀꯥꯟꯆꯤꯄ꯭ꯔꯨ ꯑꯣ ꯂꯥꯏꯔꯤꯛ ꯀꯃꯥꯏꯅ ꯇꯧꯒꯦ ꯃꯥꯗꯤ ꯋꯥ ꯌꯥꯝ ꯉꯥꯡꯉꯦ ꯂꯥꯏꯔꯤꯛꯄꯨꯗꯤ ꯊꯨꯅ ꯐꯒꯜꯂꯦ ꯑꯗꯣ ꯎꯝ ꯀꯩꯅꯣ ꯇꯧꯋꯦ ꯂꯝꯗꯤ ꯈꯔ ꯍꯦꯜꯂꯦ ꯑꯗꯨꯒ ꯀꯩꯅꯣꯁꯨ ꯇꯧꯋꯦ ꯀꯃꯥꯏ ꯍꯥꯏꯅꯤ ꯃꯇꯟꯁꯨ ꯈꯔ ꯇꯟꯕ ꯂꯝ ꯍꯦꯟꯕ ꯃꯇꯥꯡ ꯌꯥꯎꯔꯛꯑꯦ꯫ ꯇ꯭ꯌꯨꯁꯟꯒꯤ ꯄꯩꯁꯥ ꯀꯌꯥ ꯂꯧꯒꯦ ꯂꯤꯁꯤꯡ ꯃꯔꯤ ꯍꯥꯏꯅꯌꯦ ꯑꯣ ꯑꯩꯉꯣꯟ ꯑꯣꯜ ꯁꯕꯖꯦꯛ ꯑꯣꯏꯕꯅꯤꯅ ꯑꯩꯉꯣꯟꯗꯒꯤ ꯐꯥꯏꯚ ꯍꯟꯗ꯭ꯔꯦꯗ ꯍꯦꯜꯂꯦ ꯍꯥꯏꯕ ꯑꯩ ꯂꯤꯁꯤꯡ ꯑꯍꯨꯝꯒ ꯆꯝꯃꯉꯥ ꯈꯛꯇꯅꯦ꯫ ꯂꯛꯑꯦ
ꯈꯪꯗꯦꯅꯦ ꯑꯗꯨꯗꯤ ꯑꯩꯒꯤꯗꯤ ꯃꯔꯤꯗ ꯌꯥꯅꯈ꯭ꯔꯦ꯫ ꯑꯩꯁꯨ ꯀꯣꯟꯅ ꯈꯜꯂꯛꯏꯅꯦ ꯃꯣꯏ ꯌꯨꯝꯗꯣ ꯑꯗꯨꯝ ꯑꯩꯅ ꯁꯤꯈꯥꯡ ꯈꯥꯡꯉꯒ ꯃꯔꯤ ꯅꯠꯇ꯭ꯔꯒ ꯃꯉꯥ ꯍꯥꯏꯔ ꯁꯨꯝ ꯂꯦꯞꯄ ꯑꯃꯗꯤ ꯑꯗꯨꯝ ꯌꯥꯗꯧꯕ ꯑꯣꯏꯔꯝꯃꯦꯕ ꯂꯥꯁꯇ ꯑꯗꯨ ꯍꯥꯟꯅ
ꯊꯝꯒꯗꯕ ꯅꯪꯒꯤ ꯑꯉꯥꯡꯗꯣ ꯀꯩꯃꯃꯤꯡ ꯀꯧꯒꯦ ꯀꯣꯔꯧ ꯀꯧꯏ ꯅꯪꯒꯤꯗꯤ ꯑꯩꯩꯒꯤꯅ ꯁꯤꯡꯊꯥ ꯉꯝ ꯃꯩꯇꯩꯒꯤ ꯃꯤꯡ ꯉꯥꯛꯇꯅꯦ ꯍꯧꯖꯤꯛꯀꯥꯟꯁꯦ ꯍꯣꯏ ꯁꯤꯅꯁꯨ ꯐꯔꯦꯗ ꯂꫭꯏꯃꯛ ꯎꯝ ꯑꯃ ꯑꯣꯏꯅ ꯃꯤꯡꯁꯦ ꯌꯥꯝ ꯑꯣꯟꯊꯣꯛꯅꯤꯡꯉꯤ ꯍꯥꯏꯕ ꯑꯩꯈꯣꯏꯗꯣ ꯅꯪꯉꯣꯟꯗ ꯌꯥꯔꯛꯇꯣꯏꯅꯦꯕ
ꯈꯪꯗꯤꯌꯦ ꯀꯩ ꯏꯪꯖꯥꯡ ꯆꯔꯒꯦ ꯀꯩꯅꯣ ꯆꯥꯏ ꯍꯋꯥꯏ
ꯍꯋꯥꯏ ꯆꯥꯏ ꯍꯋꯥꯏ ꯎꯝ ꯅꯪꯗꯤ ꯀꯩ ꯆꯥꯔꯒꯦ ꯑꯩꯁꯨ ꯍꯋꯥꯏ ꯆꯔꯛꯑꯦ ꯅꯪ ꯍꯣꯁꯇꯦꯜ ꯅꯝꯕꯔ ꯀꯌꯥꯗ ꯂꯩꯔꯤꯅꯣ ꯑꯦꯝ ꯌꯨ ꯒꯤ ꯍꯣꯁꯇꯦꯜ ꯅꯝꯕꯔ ꯐꯣꯔ ꯍꯣꯁꯇꯦꯜ ꯅꯨꯡꯉꯥꯏꯕꯔꯣ ꯀꯃꯥꯏꯅ ꯇꯧꯒꯦ ꯂꯩꯕꯕꯨꯗꯤ ꯅꯨꯡꯉꯥꯏꯌꯦ ꯑꯗꯣ ꯏꯟꯐ꯭ꯔꯥꯁ꯭ꯇ꯭ꯔꯛ ꯏꯁꯇ꯭ꯔꯛꯆꯔꯗꯣ ꯌꯥꯝ ꯊꯤꯟ ꯐꯠꯇ꯭ꯔꯦ ꯅꯪꯁꯦ ꯍꯧꯖꯤꯛ ꯀꯩꯀꯩ ꯍꯣꯠꯅꯔꯤꯅꯣ
ꯀꯩ ꯁꯕꯖꯦꯛꯇ ꯑꯣ ꯌꯥꯝ ꯐꯔꯤꯅꯦ ꯑꯗꯨꯗꯤ ꯃꯅꯤꯄꯨꯔꯤꯁꯦ ꯍꯧꯖꯤꯛꯀꯥꯟꯗꯤ ꯃꯤ ꯌꯥꯝꯅ ꯂꯧ ꯂꯧꯅꯔꯕꯅꯦ ꯁꯞꯖꯦꯛ ꯀꯩꯅꯣ ꯇꯧꯕ ꯑꯣꯏꯕꯒꯤ ꯔꯤꯖꯅꯦꯜ ꯂꯦꯡꯒꯨꯋꯦꯖ ꯒꯨꯋꯦꯁꯀꯤ ꯌꯥꯝꯅ ꯑꯦꯟ ꯏ ꯄꯤꯒꯤ ꯑꯦꯟ ꯏ ꯄꯤ ꯇ꯭ꯋꯦꯟꯇꯤ ꯇ꯭ꯋꯦꯟꯇꯤꯒꯤꯁꯦ ꯌꯥꯝ ꯀꯩꯅꯣ ꯑꯣꯏꯈꯠꯂꯛꯑꯦꯕ ꯍꯧꯖꯤꯛ ꯗꯤ ꯃꯔꯨ ꯑꯣꯏꯕ ꯃꯇꯥꯡ ꯑꯃ ꯂꯥꯛꯄꯒꯤ꯫
ꯍꯣꯏ ꯑꯣꯏꯔꯦ ꯍꯧꯖꯤꯛ ꯎꯝ ꯑꯗꯨꯒ ꯃꯤ ꯍꯟꯗꯛꯁꯨ ꯄꯤ ꯑꯩꯆ ꯗꯤ ꯂꯧꯏꯗꯣ ꯃꯤ ꯁꯤꯛꯁꯇꯤꯒ ꯁꯤꯛꯁꯇꯤ ꯄ꯭ꯂꯁ ꯂꯧꯕ꯭ꯔꯥ ꯀꯩꯅꯣꯝ ꯇꯧꯕꯅꯦ ꯍꯟꯗꯛꯀꯤꯗꯨꯁꯨ ꯑꯧ ꯃꯥꯅꯦ ꯃꯥꯅꯦ ꯃꯅꯤꯄꯨꯔꯤ ꯗꯤꯄꯥꯔꯠꯃꯦꯟꯒꯤ ꯍꯦꯠꯇꯤ ꯀꯅꯥꯅ ꯑꯣꯏꯔꯤꯒꯦ ꯑꯣꯖꯥ ꯕꯤꯔꯖꯤ ꯇꯥꯅ ꯑꯣꯏꯕꯅꯦ ꯑꫭ ꯑꯇꯣꯞꯄꯗꯤ ꯀꯩ ꯀꯩ ꯑꯣꯖꯥ ꯀꯅꯥ ꯀꯅꯥ ꯐꯨꯒꯂꯣꯔꯗ ꯑꯣꯖꯥ ꯕꯤꯔꯖꯤꯇꯥ ꯇꯥꯛꯑꯦ꯫ ꯃꯥꯁꯇꯔꯒꯤꯗꯀꯣ ꯔꯥꯁ ꯀꯦꯇꯟꯁꯨ ꯇꯥꯛꯑꯦ꯫ ꯃꯣꯗꯟꯗꯥ ꯑꯣꯖꯥ ꯔꯅꯥ ꯍꯣꯏ ꯁꯥꯟꯇꯤꯕꯂꯥ ꯍꯣꯏ ꯃꯣꯏ ꯈꯔ ꯂꯩꯌꯦ ꯀꯜꯆꯔ ꯃꯁꯨ ꯃꯣꯗꯟꯗ ꯇꯥꯛꯄꯅꯦ ꯐꯦꯃꯤꯅꯤꯖꯝ ꯑꯣꯏꯔꯣ ꯑꯃ ꯑꯣꯏꯔꯣ ꯀꯜꯆꯔꯗ ꯇꯥꯛꯑꯦ꯫
ꯑꯣ
ꯑꯣꯖꯥ ꯔꯥꯁꯀꯦꯇꯟꯅ ꯀꯩ ꯀꯩ ꯇꯥꯀꯦ ꯃꯥꯅ ꯐꯣꯛ ꯂꯣ ꯇꯑꯦ ꯑꯣ ꯅꯣꯏ ꯀ꯭ꯂꯥꯁ ꯆꯠꯃꯤꯟꯅꯕꯗꯤ ꯂꯥꯏꯔꯤꯛ ꯇꯝꯕꯗꯣ ꯀꯅꯥꯅꯣ ꯍꯥꯏꯗꯤ ꯁꯨꯝ ꯅꯨꯡꯉꯥꯏꯕ꯭ꯔꯥ ꯀꯃꯥꯏꯅ ꯇꯧꯒꯦ ꯅꯃꯥꯟꯅꯕꯤ ꯅꯃꯥꯟꯅꯕꯁꯤꯡꯗꯣ ꯑꯗꯨꯝ ꯅꯨꯡꯉꯥꯏꯌꯦ
ꯑꯦ ꯅꯨꯡꯉꯥꯏ ꯑꯩ ꯏꯃꯥꯟꯅꯕꯤꯒꯤ ꯃꯃꯤꯡꯗꯤ ꯀꯩ ꯀꯩ ꯀꯧꯒꯦ
ꯑꯍꯨꯡ
ꯃꯣꯅꯤ ꯁꯂꯦꯟꯖ ꯅꯣꯏ ꯑꯍꯨꯝ ꯇꯤꯟꯅꯕ꯭ꯔꯣ ꯌꯥꯝꯅ ꯑꯣ ꯅꯣꯏ ꯃꯤꯡꯁꯦ ꯑꯗꯨꯗꯤ ꯃꯩꯇꯩꯒꯤ ꯃꯤꯡꯗꯤ ꯑꯝ ꯅꯠꯇ꯭ꯔꯦꯅꯦ
ꯍꯛ ꯍꯤ ꯍꯤ ꯍꯧꯖꯤꯛꯀꯥꯟ ꯍꯧꯖꯤꯛ ꯀꯃꯥꯏ ꯀꯃꯥꯏ ꯃꯇꯝ ꯂꯦꯜꯂꯤꯒꯦ ꯑꯁ ꯀꯩꯕꯨ ꯇꯧꯗꯣꯏꯅꯣꯗ ꯌꯥꯍꯧꯔꯅꯤ ꯆꯥꯛ ꯊꯣꯡꯉꯅꯤ ꯀ꯭ꯂꯥꯁ ꯆꯠꯂꯅꯤ ꯍꯜꯂꯛꯑꯅꯤ ꯇꯨꯏꯁꯟ ꯆꯠꯂꯅꯤ ꯍꯜꯂꯛꯑꯅꯤ ꯑꯃꯨꯛ ꯆꯥꯛ ꯆꯥꯔꯅꯤ ꯋꯥꯔꯅꯤ ꯇꯨꯝꯃꯦ ꯅꯣꯡꯉꯥꯜꯂꯦ ꯆꯞ ꯃꯥꯟꯅꯩ ꯔꯨꯇꯤꯟꯁꯦ ꯂꯥꯏꯔꯤꯛ ꯄꯥꯕꯩ ꯁꯛꯇꯤ ꯁꯨꯡꯌꯥꯎ ꯌꯥꯎꯗ꯭ꯔꯦ ꯑꯩꯁꯨ ꯑꯗꯨꯃꯥꯏꯅ ꯑꯗꯨꯝ ꯇꯧꯔ ꯇꯨꯝꯕ ꯍꯧꯒꯠꯂꯅꯤ ꯏꯔꯨ ꯂꯨꯅꯕ
ꯏꯔꯨ ꯂꯨꯅꯕ ꯍꯣꯠꯅꯔꯅꯤ ꯑꯗꯨꯗꯨꯒ ꯀ꯭ꯂꯥꯁ ꯆꯠꯅꯕ ꯑꯃꯨꯛ ꯍꯣꯠꯅꯔꯅꯤ ꯀ꯭ꯂꯥꯁ ꯍꯜꯂꯛꯑꯒ
ꯇꯨꯏꯁꯟ ꯑꯃꯨꯛ ꯆꯠꯂꯅꯤ ꯇꯨꯏꯁꯟ ꯍꯜꯂꯛꯑꯒ ꯑꯃꯨꯛ ꯋꯥꯋꯥꯛꯀꯤꯡ ꯆꯠꯂꯅꯤ ꯄꯥꯔꯀꯤꯡ ꯍꯜꯂꯛꯑꯒ ꯑꯃꯨꯛ ꯀꯥ ꯂ ꯂ ꯑꯗꯨꯝ ꯇꯨꯝ ꯇ ꯂꯩꯖꯤꯗ
ꯇꯨꯝꯕꯗ ꯇꯧ ꯂꯩꯔꯦ ꯍꯧꯖꯤꯛ
ꯍꯣꯁꯇꯦꯜꯗꯕꯨꯗꯤ ꯂꯩꯅꯤꯡꯉꯦ ꯋꯥꯕꯅ ꯍꯦꯜꯂꯦ ꯂꯝꯕꯤ ꯆꯠꯊꯣꯛ ꯆꯠꯁꯤꯟ ꯇꯧꯕꯗꯣ
ꯆꯦꯜꯂ ꯎꯝ ꯅꯪ ꯀꯩꯀꯩ ꯑꯦꯛꯖꯥꯝ ꯊꯥꯅꯤꯡꯉꯥꯏ ꯇꯧꯔꯤꯒꯦ ꯍꯧꯖꯤꯛ ꯄꯔꯤꯈꯥ ꯀꯩꯀ ꯊꯥꯅꯩ ꯇꯧꯔꯤ ꯎꯝ
ꯅꯦꯠ ꯑꯦꯛꯖꯥꯝ ꯊꯥꯒꯦ ꯇꯧꯕꯅꯦ ꯑꯣ ꯅꯦꯠ ꯑꯗꯤ ꯃꯣꯏꯒꯤ ꯑꯃ ꯑꯣꯖꯥ ꯑꯣꯏꯅꯕ ꯑꯦꯛꯖꯥꯝꯗꯨꯔꯣ ꯎꯝ ꯃꯥꯅꯦ ꯗꯦꯠ ꯇ꯭ꯋꯦꯟꯇꯤ ꯅꯥꯏꯟꯗ ꯂꯥꯛꯏꯕ ꯇꯥꯡ ꯀꯨꯟꯒ ꯃꯥꯄꯟꯁꯤꯗ ꯇꯥꯏꯌꯦ
ꯀꯗꯥꯏꯗ ꯇꯥꯒꯦ ꯃꯐꯝꯗꯤ ꯃꯣꯏ ꯁꯦꯟꯇꯔ ꯁꯤꯇꯤ ꯁꯦꯟꯇꯔ ꯍꯥꯟꯅ ꯊꯣꯛꯇ ꯉꯥꯏꯔꯤꯕ ꯑꯗꯨꯗꯣ ꯀꯩꯅꯣ ꯑꯗꯨ ꯍꯥꯟꯅ ꯄꯤꯗꯉꯥꯏꯗ ꯑꯩꯗꯤ ꯊꯧꯕꯥꯜꯗ ꯇꯥꯛꯑꯦ ꯅꯪꯗꯤ ꯊꯥꯗꯕ꯭ꯔꯣ ꯑꯩꯁꯨ ꯊꯥꯗꯣꯏꯅꯦ ꯀꯩꯅꯣ ꯎꯝ
ꯏꯝꯐꯥꯜꯗ ꯇꯥꯏꯌꯦ ꯑꯩꯒꯤꯅ
ꯄꯔꯤꯈꯥꯒꯤ ꯃꯐꯝꯗꯣ ꯏꯝꯐꯥꯜꯗ ꯇꯥ ꯁꯤꯇꯤ ꯁꯦꯟꯇꯔ ꯍꯥꯏꯁꯤ ꯀꯩꯅꯣ ꯑꯣ ꯑꯩꯈꯣꯏꯒꯤ ꯄꯩꯈꯥ ꯊꯥꯕꯒꯤꯅꯣ ꯃꯐꯝꯗꯣ ꯑꯗꯨꯗꯣ ꯑꯣꯏꯗꯣꯏꯕ ꯎ ꯑꯗꯨꯗꯤ ꯑꯩꯒꯤꯗꯤ ꯅꯛꯑꯦ ꯅꯪꯒꯤꯗꯤ ꯂꯥꯛꯄ ꯃꯥꯜꯂꯦ
ꯂꯔ
ꯑꯗꯨꯝ ꯏꯝꯐꯥꯜ ꯃꯅꯨꯡꯗ ꯑꯣꯏꯔꯅꯤ ꯑꯩꯁꯨ ꯑꯦꯛꯖꯥꯝꯗꯤ ꯑꯌꯨꯛꯇ ꯇꯥꯕꯒꯨꯝ ꯇꯧꯕꯅꯦ ꯑꯩꯈꯣꯏꯒꯤꯗ ꯇꯥꯏ ꯑꯌꯨ ꯐꯩꯉꯣ ꯑꯗꯨꯃꯥꯏꯅ ꯇꯧꯔꯤꯗꯣ ꯍ ꯊꯕꯛꯇꯣ ꯅꯪꯅꯩꯗꯅ ꯑꯇꯩ ꯑꯇꯩ ꯆꯠꯅꯤꯡꯕꯗꯣ
ꯑꯥ
ꯀꯥꯂꯦꯟꯒ ꯑꯣꯏꯕꯁꯤꯗ ꯐꯔꯦ ꯑꯌꯨꯛꯇ ꯇꯥꯕꯁꯤꯅ ꯀꯂꯦꯟꯗꯤ ꯌꯥꯝ ꯑꯗꯨꯅꯦ ꯑꯗꯣ ꯍꯧꯖꯤꯛꯇꯤ ꯍꯦꯟꯅ ꯑꯃꯨꯛ ꯑꯏꯪ ꯑꯁꯥꯒꯤ ꯆꯥꯡꯁꯦ ꯌꯥꯝꯅ ꯈꯦꯠꯅꯔꯦ
ꯇꯤꯟꯒ ꯑꯣꯏꯕꯁꯤꯗ ꯐꯔꯦ ꯑꯌꯨꯛꯇ ꯇꯥꯕꯗ ꯍꯥꯏꯗꯤ ꯌꯥꯝ ꯁꯥꯏꯗꯅꯀꯣ꯫ ꯈꯦꯅꯔꯦ꯫ ꯍꯥꯟꯅꯔ ꯍꯥꯏꯅꯔꯗꯤ꯫ ꯑꯗꯣ ꯑꯦꯛꯖꯥꯝ ꯂꯣꯏꯔꯒ ꯀꯩꯅꯣ ꯇꯧꯕ ꯆꯠꯁꯦ ꯀꯣꯏꯕ ꯑꯩꯈꯣꯏꯗꯣ ꯆꯠꯁꯦ꯫